ꯑꯣ
ꯀꯩꯗꯧꯔꯤꯅꯣ
ꯀꯩꯁꯨ ꯇꯧꯗꯦꯗ ꯑꯗꯨꯝ ꯐꯝꯃꯒ ꯂꯩꯌꯦ
ꯑꯌꯥ ꯅꯨꯉꯥꯏꯔꯤꯀꯣ ꯅꯪꯗꯤ ꯆꯥꯛ ꯆꯥꯔꯕꯣ ꯅꯨꯡꯉꯥꯏꯌꯦꯕ ꯅꯨꯡꯉꯥꯏꯔꯒ ꯂꯩꯌꯦꯕ ꯑꯣ ꯀꯔꯤ ꯃꯠ ꯊꯦꯜ ꯇꯧꯔꯒꯦꯗꯤ ꯍꯥ
ꯁ ꯃꯊꯦꯜꯗꯣ ꯃꯊꯦꯜꯗꯣ ꯀꯔꯤꯅꯣ ꯃꯁꯤꯗꯣ ꯅꯪꯒꯤꯗꯣ ꯎꯝ ꯁꯤꯗ ꯀꯔꯤꯅꯣ ꯀꯩꯅꯣ
ꯀꯔꯤꯔꯣ ꯅꯪꯒꯤ
ꯑꯩꯒꯤ ꯃꯈꯣꯟꯗꯣ
ꯍꯣꯏ
ꯑꯃꯨꯛ ꯂꯥꯛꯑꯦꯅꯦ ꯍꯧꯖꯤꯛꯇꯤ ꯂꯥꯛꯏꯕꯣ
ꯍꯧꯖꯤꯛꯗꯣ ꯍꯧꯖꯤꯛꯁꯨ ꯂꯥꯛꯑꯦ
ꯅꯪꯒꯤ ꯔꯨꯝꯅ ꯑꯣꯏ ꯅꯪꯒꯤ ꯔꯨꯝꯗꯣ ꯈꯔ ꯚꯦꯟꯇꯤꯂꯦꯁꯟ ꯋꯥꯠꯄꯒꯤ ꯑꯣꯏꯔꯝꯅꯤ
ꯎꯝ ꯅꯠꯇꯦ ꯚꯦꯟꯇꯤꯂꯦꯁꯟꯗꯤ ꯄꯨꯔꯥ ꯐꯖꯕꯅꯦ
ꯑꯥꯍ ꯋꯥ꯭ꯔꯗꯤ ꯄꯨꯔꯥ ꯐꯥ꯭ꯔꯁ ꯀ꯭ꯂꯥꯁꯅꯤ
ꯌꯥꯝ ꯐꯩꯌꯦꯅꯦ ꯑꯗꯨꯗꯤ
ꯍꯣꯏ ꯍꯧ ꯍꯧꯖꯤꯛꯇꯤ ꯌꯥꯔꯦ ꯎꯝ ꯂꯥꯛꯇꯦ ꯍꯧꯖꯤꯛꯇꯤ ꯑꯥ ꯑꯃꯨꯛ ꯂꯥꯕ ꯍꯧꯔꯦꯅꯦ ꯀꯔꯤ ꯇꯧꯖꯥꯠꯅꯣꯅꯦ
ꯑꯩ ꯇꯣꯞꯄ ꯇꯧꯕꯗꯤ ꯇꯧꯗꯦꯇꯦ ꯑꯗꯨꯝ ꯎꯝ
ꯑꯃ ꯑꯃꯔꯗꯤ ꯂꯥꯛꯄ꯭ꯔꯣ ꯍꯧꯖꯤꯛꯗꯤ ꯌꯥꯔꯦ ꯇꯧꯗꯦ ꯍꯧꯖꯤꯛꯇꯤ
ꯀꯩꯗꯧꯔꯤꯕ ꯅꯪꯗꯤ ꯍꯧꯖꯤꯛ ꯑꯩꯗꯤ ꯆꯥꯛꯃꯟꯕꯒꯤ ꯁꯨꯃꯥꯡꯗꯀꯣ ꯇꯦꯔꯦꯁꯇꯣ ꯇꯦꯔꯦꯁ ꯃꯊꯛꯇ ꯗꯨꯝ ꯆꯠꯂꯥ ꯆꯠꯂꯒ ꯂꯩꯕꯅꯦ
ꯑꯣ ꯑꯆꯥ
ꯌꯥꯝ ꯁꯥꯏꯌꯦꯕ ꯅꯣꯏꯗꯤ ꯁꯥꯗ꯭ꯔꯣ
ꯑꯩꯈꯣꯏꯗꯤ ꯍꯧꯖꯤꯛꯗꯤ ꯁꯥꯎꯇꯦ ꯌꯥꯝ ꯌꯥꯝ
ꯌꯥꯝ ꯅꯨꯡꯉꯥꯏꯌꯦꯅꯦ ꯑꯗꯨꯗꯤ ꯑꯈꯣꯏꯗꯤ ꯑ꯭ꯁ ꯁꯥꯕꯒꯤ ꯁꯥꯕꯒꯤ ꯁꯥꯕ ꯀꯩꯅꯣ
ꯀꯥꯏꯗ ꯂꯩꯒꯦ ꯏꯝꯐꯥꯜꯗ ꯂꯩ ꯃ ꯂꯩ ꯏꯝꯐꯥꯜꯗ ꯂꯩꯕ ꯃꯤ ꯂꯩꯕꯥ ꯏꯝꯐꯥꯜꯗ ꯂꯩꯕ ꯃꯂꯦ ꯍꯥꯏꯕꯅꯤꯗ
ꯅꯪꯔꯣ
ꯅꯪꯅꯤ ꯅꯪꯕꯗꯣ
ꯑꯩ ꯂꯩꯇꯦꯕ ꯃꯄꯥꯟꯗ ꯂꯩꯌꯦꯕ ꯑꯩꯅ
ꯑꯣ ꯑꯆꯥ ꯑ ꯑ
ꯑꯗꯨꯒꯤ ꯅꯦꯗꯥ ꯁꯥꯕꯗꯨ
ꯇꯧꯔꯤꯒꯦ
ꯇꯧꯗꯦ ꯑꯗꯨꯝ ꯆꯥ ꯇꯨꯝꯃꯒ ꯂꯩꯌꯦ ꯀꯔꯤ ꯂꯩꯁꯥꯕꯤꯅꯕꯨ ꯊꯕꯛ ꯇꯧꯕ ꯍꯧꯅꯕ꯭ꯔꯣꯅꯦ
ꯍꯥꯎꯅꯤ
ꯅꯠꯇꯦ ꯂꯩꯁꯥꯕꯤ ꯊꯕꯛ ꯇꯧꯗꯦ ꯄꯥꯈꯪꯁꯤꯡꯅ ꯇꯥꯜꯂ ꯄꯤꯗꯣꯏꯅꯦ
ꯅꯠꯇ꯭ꯔꯣ
ꯅꯠꯇꯦꯗ ꯅꯨꯄꯤꯁꯨ ꯊꯕꯛ ꯇꯧꯕꯅꯤꯗ ꯅꯨꯄꯤꯁꯨ ꯊꯕꯥꯛ ꯇꯧꯒꯅꯦꯕ
ꯌꯥꯗꯦ ꯑꯩꯗꯤ ꯅꯨꯄꯥꯅ ꯇꯥꯜꯂꯒ ꯄꯤꯒꯗꯕꯅꯦ
ꯆꯥꯆꯥ ꯑꯗꯨꯁꯨ ꯌꯥꯢ
ꯑꯗꯨ ꯍꯥꯎꯋꯦꯅꯦ ꯑꯗꯨꯅ
ꯑꯣ
ꯐꯥꯒꯤ ꯇꯧꯕꯅꯦꯗ ꯀꯔꯤ ꯃꯊꯦꯜ ꯇꯧꯔꯒꯦ ꯉꯁꯤꯗꯤ ꯅꯪꯗꯤ
ꯑꯣ ꯀꯔꯤ ꯑꯩꯗꯣ ꯑꯩꯗꯤ ꯃꯥꯔꯦꯟ ꯆꯥꯢꯌꯦ
ꯃꯥꯢꯔꯦꯟ
ꯍꯣꯏ
ꯑꯣ ꯃꯥꯏꯔꯦꯟꯗꯤ ꯑꯩꯗꯤ ꯑꯩꯒꯤ ꯐꯦꯚꯣꯔꯥꯏꯠꯅꯦ ꯍꯥꯎꯕꯅꯦ ꯀꯔꯝꯍꯥꯏꯅ ꯊꯣꯡꯕ꯭ꯔꯣ
ꯍꯥꯥ ꯀꯃꯥꯏꯅ ꯊꯣꯡ ꯎꯝ ꯊꯣꯡꯕ ꯏꯁꯇꯥꯥꯏꯜꯗꯣ ꯀꯃꯥꯏꯅ ꯊꯣꯡꯕ꯭ꯔꯣ ꯅꯣꯏꯒꯤꯅ
ꯊꯣꯡꯕꯗꯣ ꯑꯩꯈꯣꯏꯗꯤ ꯈꯔ ꯕꯣꯏꯜꯒꯤ ꯃꯑꯣꯡꯗ ꯊꯣꯡꯕꯅꯤꯗ
ꯕꯣꯢꯜꯒꯤ ꯃꯑꯣꯡ ꯊꯣꯡꯕ ꯌꯥꯕ꯭ꯔꯣꯅꯦ
ꯘꯣꯢ ꯕꯣꯏꯜꯒꯤ ꯃꯑꯣꯡꯗ ꯊꯣꯡꯕꯅꯤ ꯊꯥꯎꯒꯨꯝꯕ ꯍꯥꯞꯇꯦꯕ
ꯑꯣ ꯅꯣꯏꯒꯤ ꯊꯣꯡꯕꯒꯤ ꯃꯑꯣꯡꯗꯣ ꯍꯥꯏꯔꯛꯑꯣꯅꯦ ꯀꯔꯝꯍꯥꯏꯅ ꯊꯣꯡꯕ꯭ꯔꯥ ꯍꯥꯏꯕ
ꯑꯗꯣ ꯕꯣꯢꯜ ꯕꯣꯏꯜꯒꯤ ꯃꯥꯅ ꯏꯁꯄꯥꯏꯁꯤꯁ ꯀꯨꯝꯕ ꯌꯥꯝ ꯌꯧꯗꯦꯕꯀꯣ ꯕꯣꯏꯜꯒꯤ ꯃꯑꯣꯡꯅꯦ ꯑꯩꯈꯣꯏꯗꯤ ꯕꯣꯏꯜꯒꯤ ꯃꯣꯡꯃꯛꯇꯅꯤ ꯉꯁꯤꯒꯤꯗꯤ ꯕꯣꯏꯜꯁꯨ ꯕꯣꯏꯜꯅꯤ ꯍꯥꯏꯕꯁꯨ ꯌꯥꯏ ꯉꯁꯤꯒꯤꯗꯤ ꯑꯩꯈꯣꯏꯗꯤ
ꯎꯝ ꯑꯩꯈꯣꯏꯗꯤ ꯃꯥꯏꯔꯦꯟꯗꯤ ꯄꯥꯛ ꯕꯣꯏꯜ ꯆꯥꯗꯦ
ꯀꯃꯥꯏ ꯆꯥꯒꯦ ꯑꯗꯨꯗꯤ
ꯑꯩꯈꯣꯏꯅ ꯆꯥꯕꯗꯤ ꯉꯧꯔꯒ ꯆꯥꯏꯌꯦ ꯑꯌꯥꯝꯕꯗꯤ
ꯉꯧꯔꯒ ꯆꯥꯏ ꯍꯥꯏꯕ
ꯍꯣꯏ
ꯑꯣ ꯑꯆꯥ
ꯅꯪꯒꯤꯗꯤ ꯃꯅꯥ ꯃꯁꯤꯡꯗ ꯈ꯭ꯋꯥꯏꯗꯒꯤ ꯍꯥꯎꯕ ꯍꯥꯏꯌꯨꯅꯦ ꯀꯔꯤ
ꯕ꯭ꯔꯣ
ꯑꯩꯒꯤꯔꯣ
ꯃꯅꯥ ꯍꯣꯏ ꯃꯅꯥ ꯍꯧꯖꯤꯛ ꯍꯧꯖꯤꯛꯀꯣ ꯅꯪ ꯑꯩ ꯑꯦ ꯑꯩ ꯅꯪꯒꯤ ꯅꯪꯒꯤ ꯈ꯭ꯋꯥꯏꯗꯒꯤ ꯄꯥꯝꯕ ꯃꯅꯥ ꯑꯩꯅ ꯈꯔ ꯒꯦꯁ ꯇꯧꯒꯦ ꯆꯨꯝꯕ꯭ꯔꯥ ꯌꯦꯡꯉꯣ ꯅꯪ ꯂꯩꯕ꯭ꯔꯥ ꯂꯩꯗꯤ ꯂꯩꯕ꯭ꯔꯥ
ꯂꯩꯌꯦ ꯂꯩꯇ꯭ꯔꯗꯤ
ꯂꯩꯇ꯭ꯔ ꯍꯥꯏꯕꯗꯤ ꯅꯪꯅ ꯑꯗꯨꯝ ꯄꯥꯝꯃꯒ ꯆꯥꯕꯗꯨꯒꯣ
ꯎꯝ ꯅꯪ ꯒꯦꯁ ꯇꯧꯒꯦ ꯍꯥꯏꯕ
ꯍꯣꯏ ꯇꯧꯒꯦꯕ ꯅꯪ ꯑꯩꯉꯣꯟꯗꯁꯨ ꯇꯧꯔꯛꯑꯣꯕ ꯅꯪ
ꯍꯣꯏ ꯍꯣꯏ ꯍꯣꯏ ꯍꯣꯏ ꯌꯥꯏ ꯌꯥꯏ
ꯅꯪꯒꯤꯁꯦ ꯀꯩꯅꯣ ꯃꯥꯗꯧ ꯃꯥꯂꯦ ꯑꯥ ꯨꯀꯨꯕꯤ ꯀꯨꯕꯤ ꯀꯨꯕꯤꯗꯣ ꯈꯔ ꯄꯥꯝꯒꯗꯧꯕ ꯃꯥꯜꯂꯦ ꯆꯨꯝꯗꯦ
ꯀꯣꯕꯤꯗꯤ ꯆꯨꯝꯗꯦ ꯑꯗꯨꯗꯤ ꯅꯠꯇꯦ
ꯑꯁ ꯑꯗꯨꯗꯤ ꯅꯠꯇꯦ ꯍꯥꯏꯕꯗꯥꯏ ꯀꯔꯤꯔꯣ
ꯑꯃꯨꯛ ꯍꯥꯏꯔꯛꯑꯣꯅꯦ ꯑꯃꯈꯛꯇ ꯎꯝꯁ ꯒꯦꯁ ꯇꯧꯒꯦ ꯍꯥꯏꯔꯒ ꯑꯃ ꯑꯅꯤ ꯑꯍꯨꯝ ꯃꯔꯤꯒꯨꯝꯕ ꯍꯥꯏꯔꯛꯑꯣ
ꯑꯃꯅ ꯁꯧꯈ꯭ꯔꯤ
ꯁꯧꯒꯔꯤ ꯁꯨꯅꯠꯇꯦ
ꯑꯌꯥ ꯅꯠꯇ꯭ꯔꯗꯤ ꯃꯅꯥꯗꯅꯦ ꯑꯩꯅ ꯍꯥꯏꯔꯤꯁꯤ ꯀꯣ
ꯃꯥꯅꯦ
ꯑꯗꯩ ꯁꯧꯒ꯭ꯔꯤ ꯈ꯭ꯋꯥꯏꯗꯩ ꯍꯥꯎꯕꯅꯦ ꯍꯪꯒꯥꯝ
ꯍꯪꯒꯥꯝ ꯁꯨ ꯅꯠꯇꯦ
ꯀꯔꯤꯔꯣ ꯑꯗꯨꯗꯤ
ꯍꯪꯒꯝꯁꯨ ꯅꯠꯇꯦ
ꯁꯧꯒ꯭ꯔꯤꯁꯨ ꯅꯠꯇꯕ
ꯁꯧꯒ꯭ꯔꯤꯁꯨ ꯅꯠꯇꯦ ꯍꯪꯒꯥꯥꯝꯁꯨ ꯅꯠꯇꯦ
ꯀꯔꯤꯔꯣ ꯂꯩꯇ꯭ꯔꯦ ꯍꯥꯎꯕ ꯂꯩꯇ꯭ꯔꯦ
ꯑꯅꯤꯈꯛꯇ ꯑꯍꯨꯝ ꯑꯍꯨꯝ ꯑꯍꯨꯝꯈꯛꯇ ꯍꯥꯏꯌꯦꯅꯦ ꯅꯪꯅ
ꯃꯥꯏꯔꯦꯟꯒꯤ ꯃꯥꯏꯔꯦꯟꯒꯤ ꯃꯅꯥ ꯃꯥꯏꯔꯦꯟ ꯃꯅꯥ
ꯑꯗꯨ ꯑꯗꯨꯗꯤ ꯈꯔ ꯈꯔꯗꯤ ꯆꯨꯝꯃꯦ ꯍꯣꯏ ꯆꯨꯝꯃꯦ ꯍꯥꯏꯕ ꯑꯗꯨ ꯌꯥꯏ ꯑꯗꯨꯗꯤ ꯃꯥꯏꯅꯦꯟꯒꯤ ꯃꯅꯥꯗꯣ
ꯍꯣꯏ
ꯑꯗꯨ ꯑꯗꯨ ꯑꯗꯨ ꯍꯧꯕꯗꯤ ꯍꯧꯋꯏꯒꯤꯗꯤ ꯑꯍꯣꯏ
ꯑꯗꯨꯗꯤ ꯅꯪꯒꯤ ꯈ꯭ꯋꯥꯏꯩ ꯄꯥꯝꯕ ꯍꯥꯏꯌꯨ ꯀꯔꯤꯔꯣ ꯍꯥꯏꯌꯣ
ꯑꯗꯨ ꯃꯅꯦꯟꯒꯤ ꯃꯅꯥꯅꯤ ꯆꯨꯝꯃꯦ ꯍꯥꯏꯕꯅꯦ
ꯑꯍꯥ ꯑꯩꯗꯤ ꯑꯣꯏꯔꯝꯗꯧ ꯃꯟꯕ꯭ꯔꯥ
ꯒꯦꯁꯁꯤꯡꯗꯣ ꯈꯔ ꯆꯨꯝꯕꯗꯤ ꯆꯨꯝꯃꯦꯅꯦ ꯑꯗꯣ ꯍꯧꯖꯤꯛ ꯁꯥꯏꯀꯣꯂꯣꯖꯤ ꯈꯔ ꯍꯥꯡꯕ ꯃꯥꯜꯂꯦꯅꯦ ꯃꯤꯒꯤ
ꯍꯥ ꯍꯥ ꯍꯥ ꯑꯩꯒꯤꯗꯤ ꯍꯥꯏꯌꯣꯅꯦ ꯑꯩꯒꯤꯗꯤ ꯅꯪ ꯍꯩꯕ꯭ꯔꯥ ꯌꯦꯡꯒꯦ
ꯅꯪꯒꯤꯗꯨ ꯃꯅꯥ ꯍꯥꯏꯕ
ꯍꯣꯏ ꯃꯅꯥꯗ ꯍꯥꯏꯌꯣꯀꯣ ꯑꯃꯨꯛꯀ ꯃꯊꯪꯗ ꯁꯥꯗ ꯍꯥꯏꯁꯦ
ꯅꯪꯒꯤ ꯅꯪ ꯈ꯭ꯋꯥꯏꯗꯩ ꯄꯥꯝꯕ ꯑꯩꯅ ꯈ꯭ꯋꯥꯏꯗꯩ ꯄꯥꯝꯔꯝꯒꯗꯧꯕ ꯃꯅꯥ ꯍꯥꯏꯌꯦ
ꯃꯣꯡꯇꯤꯔꯥꯏꯁ ꯃꯥꯜꯂꯦ ꯑꯗꯨꯗꯤ
ꯑꯦ ꯃꯅꯥ ꯍꯥꯏꯕꯅꯤ ꯂꯤꯐ ꯃꯅꯥꯗ ꯍꯣꯏ ꯍꯣꯏ ꯑꯗꯨꯗ ꯃꯈꯜ ꯑꯍꯨꯝ ꯍꯥꯏꯌꯣ ꯆꯨꯝꯕ꯭ꯔꯥ ꯌꯦꯡꯒꯦ
ꯂꯤꯐꯇꯤ ꯌꯥꯝ ꯅꯩꯕ ꯌꯥꯝ ꯅꯩꯕ ꯁꯨꯗꯤ ꯅꯠꯇꯦꯕꯀꯣ ꯑꯗꯨꯗꯤ ꯑꯃꯅ ꯑꯃꯅ ꯑꯃꯗꯤ ꯍꯪꯒꯥꯝ ꯍꯥꯏꯒꯦ
ꯑꯥ
ꯍꯪꯒꯥꯝ ꯍꯥꯏꯒꯦ
ꯍꯣꯢ ꯑꯃꯗꯤ ꯂꯥꯜꯂꯦ ꯐꯖꯥꯅꯥ ꯑꯩ ꯄꯥꯝꯗꯦ
ꯑꯗꯨꯗꯤ ꯀꯔꯤ ꯍꯥꯏꯒꯗꯧ ꯃꯣꯜ ꯎꯝ
ꯂꯩꯇꯔꯕ꯭ꯔꯣ
ꯀꯔꯤ ꯍꯥꯏꯁꯤꯔꯥ
ꯅꯪ ꯒꯦꯁ ꯇꯧꯋꯣ ꯑꯗꯨꯝ ꯈꯜꯂꯣ ꯀꯔꯤ ꯑꯣꯏꯔꯝꯗꯧ ꯃꯥꯟꯕ꯭ꯔꯥ
ꯍꯥ ꯎꯝ ꯕꯤꯟꯁꯒꯤ ꯃꯅꯥ
ꯑ ꯑꯃ ꯍꯥꯏꯔꯛꯌꯦ ꯂꯥꯜꯂꯦ ꯑꯃ ꯂꯥꯁꯀꯤ ꯍꯥꯏꯌꯣ ꯍꯧꯖꯤꯛꯇ ꯑꯔꯣꯏꯕ ꯑꯣꯏꯔꯣ ꯑꯗꯨꯗꯒꯤꯗꯤ ꯇꯧꯕ ꯉꯝꯗꯦ ꯇꯣꯛꯑꯣ
ꯑꯗꯨꯗꯤ ꯑꯗꯨꯗꯤ ꯀꯔꯤ ꯍꯥꯏꯁꯤꯔꯥ ꯍꯧꯖꯤꯛꯅ
ꯎꯝ ꯍꯥꯏꯌꯣ ꯍꯥꯥ
ꯉꯥꯢꯈꯣꯕ ꯑꯩ ꯈꯔ ꯈꯟꯒꯦꯕ
ꯈꯜꯂꯤꯔꯣ ꯏꯟꯁꯥꯡ ꯃꯅꯥꯥ ꯒꯦꯁ ꯇꯧꯕꯗꯕꯨ ꯑꯁꯤꯃꯨꯛ ꯀꯨꯏꯅ ꯈꯜꯂꯗꯤ ꯁꯣꯏꯗ꯭ꯔꯣ ꯌꯥ ꯑꯩꯅ ꯍꯧꯖꯤꯛ ꯄꯥꯝꯕ ꯃꯅꯥꯗꯣ ꯍꯥꯏꯔꯛꯑꯣ ꯍꯥꯏꯌꯣ ꯑꯗꯨꯝ ꯅꯪ ꯈꯟꯕ ꯍꯦꯛꯇ ꯁꯠ ꯍꯥꯏꯔꯛꯑꯣ
ꯈꯔ ꯍꯥꯏꯂꯥꯏꯠ ꯇꯧꯔꯛꯑꯣꯅꯦ
ꯍꯥꯏ ꯂꯥꯏꯛ ꯇꯧꯑꯣ ꯃꯤ ꯑꯌꯥꯝꯕꯅ ꯃꯤ ꯑꯌꯥꯝꯕꯅ ꯑꯗꯨꯝ ꯄꯥꯝꯗꯤ ꯄꯥꯝꯅꯩ ꯑꯗꯨꯕꯨ ꯍꯧꯖꯤꯛꯀꯥꯟꯁꯨ ꯌꯥꯝ ꯆꯥꯟꯅꯩ
ꯑ ꯑ ꯍꯧꯖꯤꯛꯇꯣ ꯑꯗꯨꯒꯤ ꯁꯤꯖꯟꯅꯣ
ꯍꯣꯏ ꯑꯗꯨꯒꯤ ꯁꯤꯖꯟꯅꯦ ꯍꯧꯖꯤꯛꯁꯦ
ꯍꯧꯖꯤꯛ ꯑꯗꯨꯒꯤ ꯁꯤꯖꯟꯅꯤꯕ
ꯍꯣꯏ ꯍꯣꯏ ꯃꯥꯅꯦ ꯍꯥꯏꯔꯛꯑꯣ
ꯀꯔꯤ ꯑꯣꯏꯕꯖꯥꯠꯅꯣꯅꯦ ꯑꯗꯨꯗꯤ ꯒꯣꯕꯤ
ꯁꯣꯏꯔꯦ ꯑꯩꯅ ꯄꯥꯝꯕꯗꯤ ꯁꯧꯒ꯭ꯔꯤ ꯁꯧꯒ꯭ꯔꯤ ꯈꯪꯗ꯭ꯔꯣ
ꯁꯧꯒ꯭ꯔꯤ ꯅꯪꯅ ꯆꯥꯅꯤꯡꯕ ꯈꯪꯉꯦ ꯎꯝ
ꯆꯥꯔꯁꯨ ꯄꯦꯟꯗꯕ ꯃꯅꯥ ꯍꯥꯏꯔꯗꯤ ꯁꯧꯒ꯭ꯔꯤ ꯃꯅꯥ
ꯑ ꯑꯩꯈꯣꯏꯗꯤ ꯑꯩꯈꯣꯏꯗꯤ ꯑꯩꯈꯣꯏꯗꯤ ꯑꯗꯨ ꯑꯗꯨꯝꯕꯗꯤ ꯅꯨꯃꯤꯠ ꯑꯃꯐꯥꯎ ꯆꯥꯅꯤꯡꯗꯦꯗ ꯀꯥꯏꯗꯒꯤ
ꯑꯁ ꯑꯩꯗꯤ ꯁꯧꯒ꯭ꯔꯤ ꯁꯧꯒ꯭ꯔꯤꯗꯣ ꯅꯤꯇꯤꯒꯤ ꯊꯣꯡꯉꯁꯨ ꯑꯗꯨꯝ ꯆꯥꯏꯑꯦ ꯑꯩꯅ ꯌꯥꯝ ꯄꯥꯝꯖꯕ ꯃꯅꯥ ꯅꯦ
ꯈ꯭ꯋꯥꯏꯗꯒꯤ ꯄꯥꯝꯖꯕ ꯃꯟꯅ
ꯑꯩꯈꯣꯏꯗꯤ ꯌꯥꯝ ꯁꯥꯗꯅ
ꯀꯩꯒꯤꯔꯣ
ꯑꯩꯒꯤꯗꯤ ꯑꯗꯨꯗꯣ ꯑꯩꯗꯤ ꯆꯥꯅꯤꯡꯗꯦꯕ ꯄꯥꯝꯗꯦꯕ
ꯑꯗꯨꯗꯤ ꯅꯪ ꯈ꯭ꯋꯥꯏꯗꯒꯤ ꯄꯥꯝꯅꯖꯕ ꯀꯩꯅꯣ ꯍꯥꯏ ꯁꯥꯗꯗꯤ ꯀ꯭ꯔꯤꯒ ꯄꯥ ꯕ꯭ꯔꯣ ꯑꯦ ꯑꯩ ꯍꯥꯏꯒꯦ ꯑꯩ ꯒꯦꯁ ꯇꯧꯒꯦ ꯆꯨꯝꯕ꯭ꯔꯥ ꯈꯜꯂꯣꯀꯣ
ꯌꯥꯏꯌꯦ ꯑꯗꯨꯁꯨ
ꯅꯪ ꯑꯗꯨꯒ ꯑꯩꯉꯣꯟꯗ ꯑꯃꯨꯛꯀ ꯒꯦꯁ ꯇꯧꯔꯛꯑꯣ
ꯖꯤꯌꯣ ꯎꯝ ꯁꯥꯟꯁꯥ
ꯍꯣꯏ
ꯎꯝ ꯂꯥꯜꯂꯦ ꯂꯥꯥꯜꯂꯦ ꯐꯖꯅ ꯂꯥꯜꯂꯦ ꯑꯗꯨꯗꯤ
ꯁꯤꯖꯦ
ꯑꯔꯣ ꯍꯣꯏ
ꯁꯥ
ꯀꯣꯛꯁꯥꯁꯨ ꯅꯠꯇꯦ
ꯌꯦꯟ
ꯌꯦꯟꯁꯨ ꯅꯠꯇꯦ
ꯀꯩꯅꯣ ꯑꯗꯨꯗꯤ ꯍꯥꯏꯌꯣꯅꯦ ꯅꯪ
ꯑꯃ ꯑꯃꯨꯛ ꯍꯥꯏꯔꯣꯅꯦ ꯂꯥꯁ ꯂꯥꯁ ꯂꯥꯁ ꯂꯥꯁꯒꯤ ꯑꯣꯏꯅ ꯍꯥꯏ ꯎꯝ ꯅꯠꯇꯦ
ꯀꯩ ꯍꯥꯏ ꯈꯪꯗꯦ
ꯍꯨꯏ ꯍꯥꯏꯌꯦꯅꯦ
ꯃꯤ ꯌꯥꯝ ꯐꯛꯅꯕꯗꯨ ꯍꯣꯏ ꯌꯥꯏꯌꯦꯅꯦ